ꯒꯨꯠ ꯏꯕꯤꯅꯤꯡ꯫
ꯑꯁ ꯑꯁꯤꯁꯤꯅꯦ ꯑꯥ ꯅꯪ ꯉꯁꯥꯅ ꯇꯧꯔꯛꯑꯅꯤ ꯅꯪ ꯑꯁꯥꯅ ꯀꯛꯑꯣꯕ ꯑꯩ ꯇꯧꯔꯒꯅ ꯑꯩꯅ ꯀꯛꯇꯣꯏꯅꯦꯕ꯫ ꯑꯝꯇꯗꯤ ꯌꯥꯗꯕ꯭ꯔꯥ ꯀꯔꯤ ꯌꯥꯗ꯭ꯔꯦ꯫ ꯌꯥꯗꯕ꯭ꯔꯥ ꯀꯩꯅꯣꯝ ꯇꯧ ꯂꯩꯕ ꯑꯩ ꯉꯁꯥꯏꯗꯒꯤꯅꯦ꯫ ꯃꯁꯤꯡ ꯉꯔꯥꯡ ꯅꯍꯥꯟꯗꯒꯤ ꯑꯗꯨꯝ ꯕ꯭ꯂꯦꯡꯗ ꯆꯠ ꯁꯤꯕꯨ ꯀꯥꯡꯕꯨꯗꯨꯗ ꯑꯗꯨ ꯏꯟꯈꯠꯂꯤꯔꯕ ꯈꯪꯗꯦꯕ ꯃꯁꯤꯡꯁꯦ ꯀꯥꯗꯣꯏꯅꯦꯕ ꯉꯁꯥꯏꯈꯣꯏꯅ꯫
ꯏꯕꯦꯝꯃ ꯅꯪꯅ ꯇꯧꯊꯣꯛꯄꯕꯨ ꯀꯌꯥꯝ ꯖꯨꯒꯣꯠ ꯆꯅꯤꯒꯦ꯫
ꯎꯝ꯫ ꯌꯥꯔꯦ ꯏꯕꯦꯝꯃ ꯖꯨꯠ ꯆꯥꯕꯤ ꯖꯨꯠꯆꯥꯕꯤ ꯅꯪꯒ ꯑꯗꯨꯝ ꯄꯦꯟꯇꯤꯡ ꯂꯩꯕꯗꯣ ꯑꯩꯈꯣꯏ ꯇꯥꯃꯣ ꯑꯩꯈꯣꯏ ꯏꯅꯥꯎ ꯅ ꯍꯥꯏꯕ ꯑꯃ ꯂꯩꯌꯦꯕꯀꯣ꯫
ꯋꯥꯛꯀꯤꯡ ꯆꯦꯟꯅꯤ ꯑꯩꯈꯣꯏ ꯏꯅꯥꯎꯄꯤꯗꯣ ꯇꯣꯝꯕꯣꯏꯗꯣ ꯃꯥꯅ ꯍꯥꯏꯕ ꯂꯩꯌꯦꯕꯀꯣ ꯆꯦꯟꯒꯦ ꯋꯥꯛꯀꯤꯡ ꯆꯦꯟꯒꯦ ꯍꯥꯏꯇꯥꯥꯔꯗꯤ꯫ ꯅꯁꯥꯅ ꯆꯦꯠ ꯆꯦꯜꯂ ꯐꯠ ꯂꯥꯎꯅ ꯃꯤ ꯉꯥꯏꯅ ꯃꯤ ꯉꯥꯏꯂꯩꯔꯗꯤ ꯁꯨꯡꯍꯟ ꯍꯟꯊꯔꯣꯏꯌꯦ꯫ ꯑꯩꯅꯪ ꯉꯥꯏꯕꯗ ꯁꯤ ꯐꯤꯕꯝꯁꯤ ꯌꯧꯈꯤꯗꯣꯏꯅꯤ ꯑꯗꯣ ꯅꯪ ꯉꯥꯏꯕ ꯂꯣꯏꯗꯦ
ꯅꯪ ꯌꯨꯝꯂꯣꯝꯗꯗꯤ ꯏꯊꯟ ꯆꯦꯟꯕꯁꯨ ꯀꯩꯁꯨ ꯈꯟꯗꯦ ꯅꯪ ꯑꯗꯥꯏꯗ ꯅꯊꯟ ꯆꯦꯟꯅꯤꯡꯒꯗꯔꯣ꯫
ꯆꯪꯅꯤꯡꯗꯕꯩ ꯅꯠꯇ꯭ꯔꯣ ꯍꯧꯔꯤꯁꯦ꯫
ꯑꯗꯨꯅꯦ ꯌꯨꯝꯗꯗꯤ ꯏꯊꯟ ꯆꯦꯟꯒꯤꯕꯗ ꯕꯦꯔ ꯂꯩ ꯄꯣꯟꯇꯦ꯫
ꯎꯝ꯫
ꯑꯟꯗ꯭ꯔꯁꯇꯦꯟ ꯌꯨꯅꯣ꯫
ꯑꯩꯁꯦꯗꯤ ꯈꯔ ꯂꯣꯟꯊ꯭ꯔꯩ ꯑꯣꯏꯅ ꯊꯦꯠꯂꯛꯑꯒꯦ ꯒꯥꯏꯁ꯫
ꯊꯦꯠꯂꯛꯑꯅꯨ ꯊꯦꯠꯂꯛꯑꯅꯨ꯫
ꯑꯩꯒꯤ ꯂꯣꯟꯊ꯭ꯔꯩꯖꯨ ꯈꯔ ꯈꯔ ꯇꯥꯃꯤꯟꯅꯁꯦ ꯒꯥꯏꯁ꯫
ꯍꯟꯗꯛꯇꯤ ꯕꯨꯀꯦ ꯌꯣꯜꯂꯔꯣꯏꯗ꯭ꯔꯣ꯫
ꯆꯠꯂꯣꯗ ꯄꯜꯂꯛꯑꯅꯨ ꯏꯕꯦꯝꯃꯥ ꯀꯩꯅꯣꯝ ꯇꯧꯏ꯫ ꯏꯁꯥꯗꯅꯦ ꯇ꯭ꯔꯣꯃꯥ ꯂꯩꯕꯩ ꯇꯥꯏꯞ ꯅꯪ ꯑꯗꯨ ꯇ ꯑꯗꯨ ꯇ ꯑꯗꯨ ꯇꯟꯖꯥꯗꯣ ꯅꯪ ꯈꯪꯒꯤꯕ꯭ꯔꯥ꯫
ꯈꯪꯗꯦ꯫
ꯍꯥꯏꯗꯤ ꯑꯈꯣꯏꯕꯅꯤ ꯑꯗꯨꯃꯥꯏꯅ ꯇꯧꯋꯤ ꯍꯥꯏꯕꯗꯨ ꯅꯪ ꯈꯪꯒꯤꯕ꯭ꯔꯥꯕ꯫
ꯈꯪꯗꯦ꯫
ꯑꯈꯣꯏ ꯍꯥꯏꯗ꯭ꯔꯗꯤ ꯅꯪ ꯀꯔꯤꯝ ꯈꯪꯗꯕꯩ ꯃꯑꯣꯡꯅꯤꯅꯦ꯫
ꯈꯪꯗꯦ ꯑꯩꯗꯤ ꯃꯣꯏꯅ ꯇꯔꯥꯕꯨꯁ ꯌꯣꯟꯒꯤꯕꯩꯕꯨꯗꯤ ꯈꯪꯍꯧꯋꯦ꯫
ꯄꯨꯔꯥ ꯁꯣꯅꯣꯅꯤ ꯏꯕꯦꯝꯃꯥ ꯅꯪꯖꯦ꯫
ꯑꯩꯗꯤ ꯀꯌꯤꯝ ꯈꯪꯗꯦ ꯏꯕꯦꯝꯃꯥ꯫
ꯑꯈꯣꯏꯗꯤ꯫ ꯑꯈꯣꯏꯗꯤ ꯀꯩꯅꯣ ꯇꯧꯗ꯭ꯔꯖꯨ ꯅꯪ ꯀꯩꯅꯣ ꯑꯗꯨꯨꯃꯥꯏꯅ ꯀꯧꯅꯗ꯭ꯔꯦ ꯈꯣꯠꯇ꯭ꯔꯦ ꯍꯥꯏꯇꯥꯥꯔꯖꯨ ꯅꯪꯒꯤ ꯃꯔꯝꯗꯣ ꯐꯖꯅ ꯈꯪꯕ ꯅꯠꯇꯔꯁꯨ ꯈꯤꯇꯪꯗ ꯑꯣꯏꯔꯁꯨ ꯎꯕꯗꯗ ꯃꯤꯁꯤ ꯁꯤ ꯇꯧꯋꯤ ꯈꯣꯠꯂꯤ ꯍꯥꯏꯕꯁꯦ ꯑꯈꯣꯏ ꯑꯗꯨꯝ ꯈꯤꯇꯪꯗ ꯑꯣꯏꯔꯁꯨ ꯈꯪꯉꯦꯕ꯫ ꯅꯪ ꯄꯨꯔꯥ ꯁꯣꯅꯣ ꯁꯨꯈꯪ ꯈꯪꯗꯕꯤꯅꯦ ꯏꯕꯦꯝꯃꯥ꯫
ꯏꯕꯦꯝꯃ ꯁꯪꯁꯥꯔ ꯑꯃꯗ ꯍꯤꯡꯉꯨꯔꯤꯖꯦ ꯈꯪꯉꯕꯥ꯫
ꯀꯩꯅꯣꯒꯤ ꯁꯪꯁꯥꯔꯗ꯫ ꯄꯟꯂꯔꯣꯏꯒꯣ ꯑꯩ ꯃꯃꯤꯡꯗꯣ꯫
ꯂꯩꯈꯠꯇꯨꯅ ꯂꯩꯔꯨꯔꯕ ꯀꯣꯛꯅꯤꯀꯣ ꯈꯔ ꯈꯔ ꯀꯅꯤ ꯂꯩꯗꯔꯛꯄꯇ ꯉꯥꯏꯔꯤꯝꯅꯤ
ꯍꯨꯝ ꯄꯖꯁ ꯆꯥꯔꯖꯦ ꯆꯥꯉꯥꯡ ꯑ ꯀꯩꯅꯣꯖꯦ ꯆꯥꯝꯃꯅꯥ ꯆꯥꯝꯃꯁ ꯑꯝ ꯍꯥꯞꯆꯤꯜꯂꯨꯗ ꯄꯨꯡꯃꯨ ꯃꯨꯔꯦ ꯍꯥꯎꯔꯅꯤ
ꯁꯤꯡ ꯉꯍꯥꯟꯗꯤ ꯑꯨꯝ ꯆꯥꯖꯦ ꯀꯃꯥꯏꯅ ꯇꯧꯒꯦꯗꯅꯦ ꯑꯗꯨꯝ ꯆꯥꯖꯦ ꯂꯣꯜꯂꯦꯖꯦ ꯑꯇꯣꯞꯄ ꯊꯕꯛ ꯇꯧꯔꯤꯀꯥꯟꯗ ꯀꯥꯎꯒ꯭ꯔꯕ ꯃꯥꯏꯁꯨꯨꯞ ꯃꯅꯝ ꯋꯥꯡ ꯋꯥꯡ ꯅꯝꯗꯅ ꯏꯕꯦꯝꯃꯥ ꯆꯥꯗꯣ
ꯎꯝ ꯍꯥꯎꯔꯝꯃꯥꯅꯤ ꯑꯗꯨꯗꯤ ꯑꯣꯏꯗꯕꯤ ꯉꯥꯛꯇ ꯑꯣꯏꯅ ꯇꯧꯔꯗꯅ ꯅꯪꯅ ꯑꯣꯏꯗꯕ ꯁꯤꯡꯖꯤꯕꯨ
ꯑꯩꯕꯨꯗꯤ ꯑꯣꯏꯕꯅꯦ
ꯇꯟꯖꯦ ꯊꯣꯠꯍꯜꯒꯦꯗꯤ ꯏꯁꯤꯡ ꯑꯁꯥꯕꯅ ꯇꯣꯠꯄ ꯑꯗꯣꯏ ꯊꯣꯠꯂꯒꯗꯧꯅꯤ
ꯊꯥꯎ ꯑꯩꯗꯤ ꯀꯩꯅꯣ ꯇꯧꯋꯦ ꯑ ꯊꯥꯎꯗꯣ ꯑꯗꯨ ꯇꯩꯔꯒ ꯉꯥꯛꯇꯪ ꯃꯅꯤꯟ ꯆꯠꯍꯟꯗꯕꯤꯗ ꯎꯨꯞꯁꯤꯜꯂꯒ ꯊꯝꯕ
ꯍꯣꯏ ꯑꯗꯨꯁꯨ ꯌꯥꯏꯌꯦ ꯑꯗꯨꯒ ꯑꯗꯨꯝ ꯀꯩꯅꯣ ꯇꯧꯕꯗꯁꯨꯅꯦ ꯎꯝ ꯇꯣꯠꯂꯝꯗꯥꯏꯗ ꯊꯨꯝ ꯀꯩ ꯀꯔꯥ ꯍꯥꯞꯄꯤꯗꯅ ꯑꯗꯣꯏꯁꯨ ꯊꯥꯎ ꯈꯤꯇꯪ ꯍꯥꯞꯆꯤꯟꯈꯤꯕ ꯑꯗꯨꯝ ꯊꯣꯠꯂꯦ ꯍꯩꯔꯦꯗ ꯊꯥꯏꯅꯉꯩꯒ ꯍꯥꯏꯔꯗꯤ ꯊꯥꯏꯅꯗꯤ ꯑꯁ ꯇꯟꯖꯦ ꯀꯥꯛ ꯀꯥꯛ ꯀꯥꯛ ꯂꯥꯎꯔꯒꯅꯤ ꯄꯨꯊꯣꯛꯏꯖꯦ
ꯑꯗꯨꯕꯨꯗꯤ ꯑꯗꯨꯝ ꯑꯈꯣꯏ ꯃꯥꯍꯣꯏ ꯍꯧꯕꯗꯣ
ꯎꯝ
ꯑꯗꯗꯨꯝ ꯌꯦꯡꯉꯒ ꯃꯣꯏꯗꯤ ꯉꯍꯥꯋꯥꯏꯗꯤ ꯘꯤꯒ ꯍꯥꯞꯅꯗꯅ ꯀꯩꯗꯧꯗꯅ ꯇꯧꯋꯤꯗꯅ ꯌꯥꯝꯅ꯫ ꯍꯧꯖꯤꯛꯇꯤ ꯒꯤꯅ ꯀꯩꯁꯨ ꯍꯥꯞꯅꯗ꯭ꯔꯦꯕ ꯊꯥꯎꯅ ꯑꯣꯏꯅ ꯍꯥꯞꯄꯒ꯫ ꯑꯗꯨꯃꯥꯏꯅ ꯇꯧꯔ ꯇꯧꯔ ꯇꯧꯗ꯭ꯔꯥ꯫
ꯏꯕꯦꯝꯃ ꯅꯣꯏ ꯂꯥꯛꯄꯗ ꯆꯥꯅꯕ ꯑꯩꯅ ꯃꯣꯏꯗꯥꯁꯤ ꯂꯩꯕꯅꯤ꯫ ꯇꯟꯍꯧꯕꯗ ꯂꯣꯏꯈꯤꯗꯣꯔꯦ꯫
ꯅꯣꯏ ꯍꯦꯛ ꯉꯥꯏꯅꯕꯗ꯫ ꯅꯣꯏ ꯐꯗꯤ ꯐꯥꯔꯔꯣꯏꯗꯕ ꯃꯤ ꯉꯥꯛꯇꯅꯤ꯫
ꯅꯣꯏ ꯐꯗꯤ ꯐꯔꯔꯣꯏꯗꯕ ꯃꯤ ꯑꯩ ꯄꯩꯁꯥ ꯂꯩꯇꯒꯟ ꯂꯥꯛꯑꯗꯤ ꯅꯣꯏꯗ ꯑꯣꯏꯅ ꯄꯨꯊꯣꯛꯍꯟ ꯑꯩ ꯀꯩꯁꯨꯝ ꯈꯪꯕꯤꯗꯦ ꯅꯣꯏ ꯂꯥꯛꯑꯀꯥꯟꯗ ꯅꯣꯏ ꯑꯗꯨꯝ ꯄꯨꯠꯊꯣꯛꯍꯟꯅꯤ꯫
ꯑꯩꯗꯤ ꯍꯟꯗꯛ ꯃꯤ ꯂꯥꯑꯦꯀꯥꯏꯅꯒ ꯃꯤꯗ ꯄꯨꯊꯣꯛꯍꯟꯗꯕ ꯏꯀꯥꯏꯕꯗꯨꯒ ꯇꯧꯗ꯭ꯔꯦ ꯍꯧꯖꯤꯛꯀꯥꯟ꯫ ꯑꯩ ꯏꯀꯥꯏꯕ ꯈꯪꯗꯕ ꯀꯨꯏꯔꯦ꯫ ꯏꯀꯥꯏꯕ ꯈꯪꯉꯥ ꯏꯀꯥꯏꯕ ꯈꯪꯉꯒ ꯀꯔꯤꯝꯇ ꯀꯥꯟꯅꯗꯦ꯫
ꯅꯣꯏꯒꯤ ꯄꯩꯁꯥ ꯄꯥꯏꯕꯤꯗꯨꯅ ꯍꯥꯏꯌꯨ꯫
ꯄꯤꯁꯥ ꯄꯥꯏꯕꯤꯅꯦꯕ ꯅꯪꯖꯦ꯫
ꯅꯥꯇꯦ ꯅꯣꯏꯒꯤ ꯄꯩꯁꯥ ꯄꯥꯏꯕꯤ ꯑꯃ ꯑꯗꯨꯗ꯫
ꯑꯃꯗꯣ ꯄꯩꯁꯥ ꯄꯥꯏꯔꯤꯕ꯫
ꯃꯤꯅꯠ ꯈꯨꯗꯤꯡꯒꯤ ꯆꯔ ꯂꯩꯔꯤꯕ ꯃꯤꯗꯨꯗ ꯍꯥꯏꯌꯨ꯫
ꯍꯣꯏꯅꯦ ꯃꯥꯕꯨꯗꯤ ꯆꯥꯔꯗ ꯂꯩꯅꯤ ꯃꯕꯨꯣꯛꯛꯇꯨ ꯌꯥꯗ꯭ꯔꯦ꯫
ꯑ꯫
ꯅꯍꯥꯟ ꯃꯃꯥꯅ꯫ ꯂꯝꯕꯤ ꯆꯠꯂꯤꯉꯩꯗ ꯏꯕꯦꯝꯃ ꯏꯃꯥꯒꯤ ꯏꯕꯦꯝꯃ ꯅꯪꯒꯤ ꯅꯥꯕꯨꯛꯇꯣ ꯇꯧꯔꯛꯄꯣꯋꯥꯅꯤ꯫
ꯃꯌꯥꯝ ꯃꯥꯡꯗꯨꯗ꯫ ꯃꯣꯏ ꯃꯃꯥꯅꯒ ꯃꯔꯣꯟ ꯑꯃ ꯅꯩꯕꯅꯦ꯫
ꯑꯣꯏꯃ ꯋꯥꯏꯄꯔ ꯊꯥꯡꯒꯠ ꯊꯥꯡꯖꯤꯟ ꯇꯧꯕꯗꯁꯤꯗꯣꯔꯦ ꯁꯤ ꯋꯥꯏꯄꯔ ꯈꯨꯣꯂꯨꯝꯁꯤꯗꯤ ꯏꯕꯦꯝ ꯂꯣꯏꯔꯦ꯫ ꯑꯁ ꯉꯍꯟꯋꯥꯏꯗꯤ ꯌꯥꯝ ꯅꯨꯡꯉꯥꯏꯕꯅꯦ ꯑꯉꯥꯡ ꯑꯉꯥꯡ ꯅꯨꯨꯄꯤ ꯈꯔ ꯈꯣꯝꯖꯤꯜꯂꯒ꯫ ꯎꯝ ꯍꯧꯖꯤꯛꯇꯤ ꯑꯉꯥꯡꯈꯩꯁꯨ ꯑꯃꯇ ꯎꯈꯤꯗ꯭ꯔꯦ ꯀꯗꯤ ꯃꯥꯔꯁꯇꯅꯦ꯫
ꯄꯣꯠꯇꯣ ꯍꯧꯖꯤꯛ ꯂꯥꯏ ꯀꯟꯅ ꯍꯔꯥꯎꯅꯔꯤꯅꯦ ꯁ꯭ꯋꯥꯏꯁꯦ꯫
ꯅꯣꯏꯗꯨ ꯊꯦꯡꯉꯦ ꯑꯗꯨ꯫ ꯑꯩꯈꯨꯏꯗ ꯍꯟꯗꯛꯀꯤ ꯑꯩꯈꯣꯏꯔꯣꯝ ꯍꯔꯥꯎꯕ ꯇꯥꯗ꯭ꯔꯦ ꯃꯃꯥꯡꯂꯣꯝ ꯍꯔꯥꯎꯕ ꯇꯥꯏ꯫
ꯈꯣꯡꯖꯣꯝ ꯆꯪꯕꯁꯦ ꯄꯩꯁꯥ ꯂꯧꯕ꯭ꯔꯥ꯫
ꯂꯧꯏ꯫
ꯀꯌꯥ꯫
ꯂꯨꯄꯥ ꯇꯔꯥꯔ ꯀꯨꯜꯂ ꯂꯧꯔꯝꯒꯅꯤ ꯈꯪꯗꯦ ꯅꯍꯥꯟꯋꯥꯏꯗꯤ ꯑꯗꯨꯃꯥꯏꯅꯂꯧ
ꯍꯥꯏꯗꯤ ꯒꯦꯠꯇꯨꯗ ꯂꯧꯕ ꯅꯠꯇ꯭ꯔꯣ ꯃꯅꯨꯡꯗꯩ ꯂꯧꯔꯤꯔꯣꯕ꯫
ꯀꯩꯅꯣꯗ ꯑꯃ ꯃꯣꯏꯒꯤ ꯋꯥꯔꯒꯤ ꯀꯌꯥ ꯇꯧꯕꯗꯣ꯫ ꯑ ꯇꯥꯗꯔꯥ꯫ ꯍꯜꯂꯣ꯫